ꯍꯜꯂꯣ ꯍꯜꯂꯣ ꯇꯥꯏꯌꯦ ꯇꯥꯏꯌꯦ
ꯀꯩꯗꯧꯔꯤꯅꯣ
ꯑꯉꯥꯡ ꯉꯥꯏꯔꯤꯌꯦ ꯒꯦꯠꯇ
ꯂꯥꯛꯇ꯭ꯔꯤꯕꯣ
ꯂꯥꯛꯇꯔꯤ ꯄꯨꯡ ꯑꯃꯒ ꯃꯤꯅꯤꯠ ꯇꯥꯔꯗꯤ ꯆꯠꯂꯦ ꯂꯥꯛꯇꯤ ꯂꯥꯛꯑꯅꯤ
ꯎꯝ ꯄꯨꯡ ꯀꯌꯥ ꯌꯧꯔꯛꯀꯦ
ꯑꯃꯒꯀꯣ ꯅꯍꯥꯟ ꯉꯔꯥꯡꯗꯤ ꯑꯃꯒ ꯇꯔꯥꯝꯉꯥ ꯑꯗꯥꯏ ꯌꯧꯔꯛꯄꯗꯣ
ꯇꯧꯗ꯭ꯔꯦ ꯍꯧꯖꯤꯛꯇꯤ ꯌꯥꯝ ꯐꯥꯔꯦꯍꯦ ꯀꯌꯤꯝ ꯇꯧꯗꯔꯦ
ꯐꯥꯔꯦ ꯑꯗꯨꯗꯤ ꯃꯥ ꯃꯌꯥꯝ
ꯁꯀꯨꯟ ꯆꯠꯁꯦ ꯍꯥꯏꯔꯗꯤ ꯑꯗꯨꯝ ꯍꯧꯒꯠꯂꯛꯑꯦ
ꯎꯝ
ꯀꯩꯟꯖꯥꯡ ꯆꯥꯔꯒꯦ
ꯀꯩ ꯏꯟꯖꯥꯡꯅꯣ ꯉꯁꯥꯏꯒꯤꯗꯨꯕꯨ ꯑꯝꯇ ꯅꯤꯡꯖꯤꯡꯉꯛꯈꯤꯒꯦ ꯉꯥꯏꯈꯣ ꯀꯥꯎ ꯀꯩꯅꯣ ꯍꯋꯥꯏ ꯀꯩ ꯀꯥ ꯀꯩꯅꯣ ꯇꯧꯕꯗꯣ ꯄꯨꯂꯞ ꯊꯣꯡꯖꯟꯕꯤꯗꯨ ꯂꯣꯟꯊꯣꯡ ꯍꯥꯏꯗꯣꯏꯔ ꯀꯩ ꯍꯥꯏꯗꯣꯅꯣ ꯈꯪꯗꯩ ꯑꯗꯨ ꯆꯥꯕꯗ ꯑꯩ ꯆꯥꯅꯤꯡꯗꯕꯗ ꯉꯥꯎꯔꯦ ꯈꯣꯏ ꯃꯥꯅ ꯏꯅꯝ ꯍꯜꯂꯣ ꯍꯜꯂꯣ ꯍꯜꯂꯣ ꯇꯥꯕ꯭ꯔꯣ